ꯐꯟ ꯇꯥꯕ꯭ꯔꯣ ꯍꯟꯗꯛꯇꯤ ꯑꯗꯣ
ꯎꯝ ꯇꯥꯏ ꯈꯔ ꯁꯦꯡꯉꯦ ꯅꯪ
ꯑꯍꯥꯥꯟꯕꯩ ꯁꯥꯟꯅꯕꯩꯗꯤ ꯈꯤꯇꯪ ꯅꯨꯡꯉꯥꯏꯇꯕ ꯃꯥꯜꯂꯦ
ꯎꯝ ꯇꯥꯗꯤ ꯇꯥꯏꯕꯀꯣ ꯑꯗꯨꯒ ꯈꯤꯇꯪ ꯂꯥꯡꯕꯒꯤ ꯃꯈꯣꯟꯅ ꯌꯥꯝ ꯍꯦꯜꯂꯤ ꯃꯃꯥꯡ
ꯑꯍꯥꯟꯕꯩꯗꯣ
ꯑꯗꯨꯅꯦ ꯏꯃꯨꯡꯗ ꯅꯥꯕ ꯑꯃꯥ ꯍꯥꯏꯖꯦ ꯑꯥ
ꯏꯃꯨꯡꯗ ꯅꯥꯕ ꯌꯥꯎꯕꯖꯤꯗꯤ ꯑꯁ ꯌꯥꯝ ꯅꯨꯡꯉꯥꯏꯇꯦꯗ
ꯅꯥꯕꯒꯤꯖꯨ ꯑꯃꯨꯛ ꯋꯥꯈꯜ ꯋꯥꯏ ꯑꯗꯩꯗꯤ ꯄꯩꯁꯥ ꯅꯨꯡꯁꯥ ꯃꯔꯥꯡ ꯀꯥꯏꯗꯕꯩꯖꯨ ꯑꯃꯨꯛ ꯅꯨꯡꯉꯥꯏꯇ꯭ꯔꯦ
ꯍꯣꯏ ꯋꯥꯈꯟꯖꯨꯀꯣ ꯌꯥꯝ ꯗꯥꯎꯟ ꯆꯠꯊꯜꯂꯦꯕ ꯅꯥ ꯇꯥꯔꯒꯗꯤ ꯃꯥ ꯃꯠ__ ꯏꯁꯥꯁꯨ ꯑꯈꯣꯏꯁꯨ ꯍꯥꯏ
ꯆꯠꯂꯦ ꯑꯁꯦꯡꯕꯩ ꯆꯠꯄꯕꯨ ꯆꯠꯂꯤ
ꯎꯝ ꯑꯗꯨꯅ ꯈ꯭ꯋꯥꯏ ꯐꯕꯗꯤ ꯅꯥꯔꯦ ꯍꯥꯏꯇꯥꯥꯔꯒꯖꯨ ꯏꯁꯥꯖꯦ ꯏꯁꯥꯁꯦ ꯈꯤꯇꯪ ꯋꯥꯈꯟ ꯅꯨꯡꯉꯥꯏꯊꯣꯛꯍꯧꯕꯖꯤꯅꯀꯣ ꯑꯅꯥꯕꯗꯣ ꯐꯅꯤ ꯍꯥꯏꯕꯩ ꯅꯠꯇꯕ ꯄꯣꯠꯇꯨ ꯍꯦꯟꯗꯜ ꯇꯧꯕ ꯉꯝꯕꯗꯣ ꯋꯥꯈꯟ ꯀꯟꯕ ꯗꯀꯥꯔ ꯌꯥꯝ ꯇꯥꯏꯕ ꯍꯧꯖꯤꯛꯀꯥꯟꯗꯗꯤ ꯃꯥꯎ ꯃꯥꯖꯨ ꯀꯟꯕ ꯗꯔꯀꯥꯔ ꯇꯥꯏ ꯑꯈꯣꯏ ꯑꯈꯣꯏꯅꯖꯨ ꯋꯥꯈꯟ ꯀꯜꯂꯤꯉꯩ ꯃꯣꯏꯁꯨ ꯁꯞꯄꯣꯔꯇꯤꯚ ꯑꯣꯏꯖꯗꯣꯏꯅꯦꯕ
ꯑꯣꯏꯗꯣꯏꯅꯤ ꯑꯣꯏꯗꯣꯏꯅꯤ ꯑꯗꯨ ꯆꯨꯝ__ ꯅꯣꯏꯗꯤ ꯑꯅꯥ ꯑꯌꯦꯛ ꯈꯀꯩ ꯄꯥꯡ ꯌꯥꯎꯗꯕ ꯅꯠꯇ꯭ꯔꯣ
ꯍꯣꯏ ꯍꯣꯏ ꯑꯈꯣꯏꯒꯤꯗꯤ ꯑꯗꯨꯝꯕꯩ ꯄꯥꯛꯄꯨꯗꯤ ꯍꯧꯖꯤꯛꯐꯥꯎꯒꯤꯗꯤ ꯌꯥꯎꯗꯦ ꯑꯗꯨꯝ ꯇꯩ ꯇꯩ
ꯀꯩꯝ ꯌꯥꯥꯎꯗ꯭ꯔꯤꯗꯣ
ꯎꯝ ꯌꯥꯝ ꯀꯟꯅꯕꯨꯗꯤ ꯌꯥꯎꯊ꯭ꯔꯤ ꯑꯗꯣ ꯑꯩꯅ ꯌꯥꯎꯗꯅꯕꯗꯤ ꯀꯟꯅꯗꯤ ꯉꯥꯡꯉꯤ ꯑꯈꯣꯏ ꯕꯥꯍꯣꯏ ꯀꯩꯑꯣꯏ ꯑꯗꯨ ꯄꯥꯟ ꯃꯣꯏꯁꯨ
ꯁꯟꯕꯅꯕꯨꯗꯤ ꯐꯩꯗ
ꯃꯥꯟꯅꯤ ꯗ ꯊꯕꯛ ꯁꯨꯔꯨꯔꯒꯀꯣ ꯍꯜꯂꯛꯑꯒ ꯗꯨꯝ ꯃꯌꯥꯝꯒ ꯄꯨꯟꯒ꯭ꯔꯒ ꯅꯨꯃꯤꯗꯥꯡ ꯋꯥꯏꯔꯝ ꯇꯥꯔꯛꯄꯩ ꯍꯧꯅꯕꯤ ꯂꯩꯗꯅꯥ ꯑꯍꯟꯒꯤ
ꯍꯣꯏ
ꯑꯈꯣꯏꯁꯨ ꯉꯥꯏꯔꯦ ꯑꯗꯣ ꯅꯣꯡ ꯐꯥꯗꯣꯛ ꯇꯧꯔꯕꯨꯗꯤ ꯐꯕ ꯅꯨꯡꯇꯤꯒꯤ ꯅꯨꯡꯇꯤꯖꯥꯏꯒꯤ ꯑꯃ ꯂꯥꯛꯑꯀꯥꯟꯗ ꯑꯗꯣ ꯄꯣꯠꯇꯨꯗꯗꯤ ꯃꯩꯇꯩ ꯃꯆꯥꯁꯤꯡꯖꯦ ꯑꯅꯝꯕ ꯕꯤ ꯄꯤꯖꯨ ꯂꯣꯏ ꯂꯩꯅꯩꯗꯣ
ꯂꯩ ꯍꯧꯖꯤꯛꯀꯥꯟꯁꯦ ꯁꯨꯒꯔꯖꯨ ꯂꯩꯕꯖꯨ ꯌꯥꯝ ꯂꯩꯅꯔꯦ
ꯑ ꯑꯥ ꯑꯗꯨꯝꯕ ꯃꯌꯥꯝ ꯂꯩꯕꯅꯤꯅ ꯄꯣꯠꯇꯨ ꯍꯤꯗꯥꯛꯇꯨ ꯊꯛꯑꯖꯨ ꯈꯤꯇꯪ ꯌꯨꯝꯗ ꯑꯣꯏꯒꯦꯔꯥ ꯑꯃ ꯑꯣꯏꯒꯦ ꯈꯤꯇꯪ ꯆꯥꯡꯗꯨ ꯍꯟꯗꯔꯒ ꯑꯣꯏꯒꯦꯔꯥ ꯌꯥꯝ ꯇꯣꯏꯅ ꯊꯛꯇ꯭ꯔꯖꯨ ꯑꯥ ꯑꯗꯨꯃꯥꯏꯕꯨꯗꯤ ꯍꯥꯏ ꯅꯥꯗ꯭ꯔꯤꯕꯩꯅꯤ ꯅꯥꯔꯛꯀꯥꯟꯗꯕꯨꯗꯤ ꯈꯪꯒꯗꯝ ꯃꯁꯥꯅ
ꯎꯝ ꯍꯣꯏ ꯎꯝ ꯈꯣꯡꯉ ꯈꯪꯉꯦ ꯗꯨ ꯇꯧꯗꯣꯏꯅꯤ
ꯃꯥ ꯊꯕꯛ ꯁꯨꯔꯤꯕ ꯅꯣꯡꯃꯤꯕꯗꯨ ꯃꯁꯥꯅꯗꯤ ꯉꯥꯛꯇꯪ ꯅꯨꯃꯤꯗꯥꯡꯋꯥꯏꯔꯝꯗꯨꯗ ꯑꯗꯨ ꯄꯥꯏꯖꯤꯜꯂꯨꯔꯒ ꯑꯦ ꯉꯥꯛꯇꯪ ꯄꯣꯊꯥꯕ ꯌꯥꯏ ꯈꯣꯠꯂꯦ ꯈꯟꯖꯩꯕꯗꯣ ꯍꯌꯦꯡ ꯍꯛꯆꯥꯡꯗꯨꯗꯤ
ꯑꯧ ꯊꯥꯏꯅꯗꯤ ꯍꯤꯗꯥꯛꯅꯦꯅ ꯍꯥꯏꯅꯔꯝꯃꯤꯅꯦꯕ ꯑꯗꯨꯝ ꯑꯗꯨ ꯃꯇꯝꯒꯤ ꯄꯣꯠꯇꯨꯒꯤ ꯃꯆꯜ ꯍꯥꯏꯗꯤ ꯀꯝꯄꯣꯖꯤꯁꯟꯗꯨ ꯍꯧꯖꯤꯛꯀꯗꯤ ꯃꯥꯟꯅꯗ꯭ꯔꯦꯗꯣ
ꯃꯥꯟꯅꯗꯦ
ꯊꯥꯏꯅ ꯍꯤꯗꯥꯛ ꯑꯣꯏꯅꯕꯨ ꯁꯤꯖꯤꯟꯅꯔꯝꯃꯦꯅ ꯍꯥꯏꯗꯨꯅꯦꯕ
ꯑꯥ
ꯍꯧꯖꯤꯛꯇꯤ ꯅꯣꯏ ꯑꯗꯨ ꯄꯣꯠꯇꯨ ꯁꯦꯝꯅꯕ ꯍꯣꯠꯅꯕꯗ ꯌꯥꯟꯖꯟꯒꯤꯕ ꯃꯌꯥꯝꯗꯨꯒ
ꯃꯥꯅꯦ ꯃꯥꯔꯀꯦꯇꯤꯡꯗ ꯂꯣꯏ ꯆꯠꯈ꯭ꯔꯝꯅꯤꯅ ꯄꯩꯁꯥꯁꯨ ꯇꯥꯟꯅꯉꯥꯏꯒꯤ ꯍꯣꯠꯅꯔꯛꯄꯗ ꯃꯣꯏꯁꯨ ꯌꯥꯜꯂꯦ ꯄ꯭ꯂꯁ ꯃꯇꯝꯗꯨꯒꯤ ꯃꯇꯝꯗꯨꯒꯤ ꯑꯐꯕ ꯆꯤꯟꯖꯥꯛ ꯃꯇꯝꯗꯨꯒꯤ ꯏꯪꯒꯣꯜ ꯀꯣꯏꯖꯕ ꯆꯤꯟꯖꯥꯛꯇꯨ ꯍꯧꯖꯤꯛꯀꯤ ꯃꯇꯝꯗꯨꯗꯗꯤ ꯄꯣꯠꯌꯥꯟ ꯉꯥꯛꯇꯁꯨ ꯁꯤꯖꯤꯟꯅꯔꯦ ꯂꯧ ꯏꯪꯒꯣꯟꯗꯪ ꯑꯣꯏꯔꯁꯨ ꯅꯠꯇ꯭ꯔꯥ ꯑꯗꯨꯒ ꯆꯥꯔꯤ ꯊꯛꯏꯕ ꯃꯇꯝ ꯁꯨꯔꯤꯕ ꯃꯇꯝ ꯋꯦꯗꯔꯁꯨ ꯍꯣꯡꯉꯛꯄꯒꯤ ꯃꯇꯨꯡ ꯏꯟꯅ ꯃꯤꯁꯨ ꯍꯣꯡꯉꯦ ꯑꯗꯨꯗꯨꯅ ꯍꯧꯖꯤꯛꯇꯤ ꯆꯦꯛꯁꯤꯟꯕ ꯗꯀꯥꯔ ꯌꯥꯝ ꯇꯥꯕ ꯇꯝꯅꯦꯕ ꯃꯉꯝꯗ ꯆꯥ ꯊꯛꯄ ꯇꯧꯕꯗ ꯄꯣꯠꯇꯣ ꯑꯩꯅ ꯆꯥꯁꯤꯜꯂꯨꯔꯁꯨ ꯑꯗꯨꯒꯤ ꯄꯣꯠ ꯑꯥ ꯅꯣꯉꯥꯜꯂꯒ ꯁꯪꯒꯣꯝ ꯑꯐꯝꯕ ꯊꯛꯄꯅꯤ ꯈꯪꯗꯦ ꯇꯣꯔꯣꯕꯣꯠ ꯆꯥꯕꯅꯤ ꯈꯪꯗꯦ ꯕꯦꯂꯦꯟꯁ ꯇꯧꯅꯕ ꯍꯥꯏꯇꯥꯔꯦꯀꯣ ꯑꯗꯨꯃꯥꯏꯅ ꯈꯖꯤꯛ ꯇꯣꯟ ꯇꯧꯕꯤꯕ ꯍꯥꯏꯇꯥꯔꯦꯅꯦ ꯗꯔꯀꯥꯔꯁꯦ ꯌꯥꯝ ꯇꯥꯏ ꯑꯗꯨ ꯃꯤ ꯑꯃꯅ ꯑꯗꯨꯝ ꯅꯣꯡꯉꯥꯜꯂꯒ ꯁꯇ꯭ꯔꯦꯠꯆꯤꯡ ꯑꯃ ꯑꯦꯛꯁꯔꯁꯥꯏꯁ ꯑꯃ ꯇꯧꯊꯣꯛꯄꯁꯤ ꯍꯨꯃꯥꯡ ꯇꯥꯊꯣꯛꯄꯁꯤ ꯗꯔꯀꯥꯔꯗꯤ ꯌꯥꯝ ꯇꯥꯕꯅꯤ
ꯇꯥꯏ ꯐꯩꯌꯦ ꯗꯤ ꯈꯪꯉꯁꯨ ꯑꯗꯨꯝ ꯍꯦꯛꯇ ꯇꯧꯅꯗꯦꯅꯦ ꯄꯥꯛꯅ ꯇꯉꯥꯏ ꯐꯗ꯭ꯔꯀꯥꯟ ꯅꯥꯔꯀꯥꯟꯗꯒ ꯇꯧꯗ꯭ꯔꯥ ꯌꯥꯗ꯭ꯔꯀꯥꯟꯗ ꯇꯧꯕꯩ ꯇꯥꯏꯞꯇ ꯇꯧꯅꯩꯩꯅꯦ ꯑꯩꯈꯣꯏꯁꯨ ꯉꯥꯏꯔꯦ
ꯃꯥꯅꯦ ꯑꯈꯣꯏꯁꯨ ꯉꯥꯏ ꯍꯥꯏꯖꯔꯤꯕ ꯑꯈꯣꯏꯁꯨ ꯉꯥꯏꯔ ꯆꯞ ꯃꯥꯟꯅꯕꯅꯦꯕ ꯑꯍꯤꯡ ꯅꯨꯡꯊꯤꯟ ꯇꯨꯝꯕ ꯆꯥꯛ ꯒ꯭ꯌꯥꯟꯃꯦꯟ ꯇꯥꯖꯤꯜꯂꯛꯇ꯭ꯔꯦ ꯍꯟꯗꯛꯀꯤ ꯕꯣꯜ ꯃꯇꯝꯁꯤꯗ ꯑꯃꯨꯛ
ꯍꯣꯏ
ꯑꯁ ꯇꯨꯝꯗꯕ ꯍꯥꯏꯔ ꯍꯟꯗꯛꯇꯤ ꯑꯩꯈꯣꯏ ꯏꯃꯨꯡꯒꯤ ꯃꯤꯒꯩꯁꯦ ꯑꯁ ꯕꯣꯜ ꯌꯦꯡꯅꯕ ꯑꯍꯤꯡꯒ ꯄꯥꯛ ꯇꯨꯝꯅꯗ꯭ꯔꯦ
ꯑꯁꯦꯡꯕ
ꯁꯥꯟꯅꯔ ꯉꯔꯥꯡ ꯁꯥꯟꯅꯕꯗꯩ ꯈꯔꯗꯤ ꯅꯣ ꯅꯣꯡꯃꯔꯥ ꯀꯩꯅꯣꯝꯗꯤ ꯂꯦꯞꯄ꯭ꯔꯥ
ꯉꯁꯤ ꯂꯦꯄꯝꯗꯧ ꯃꯥꯜꯂꯦ ꯍꯌꯦꯡ ꯂꯩꯕ꯭ꯔꯥ
ꯎꯝ ꯑꯗꯨꯅꯦ
ꯍꯣꯏ ꯑꯗꯨꯃꯥꯏꯟ ꯇꯧꯔꯒ ꯂꯣꯏꯔꯅꯤ ꯃꯇꯝꯁꯤꯁꯨ ꯄꯨꯔꯥ ꯇꯥꯏꯌꯣꯟꯅꯕꯅꯤꯗ ꯃꯣ ꯃꯣꯏꯒꯤ ꯃꯇꯝ ꯑꯈꯣꯏ ꯃꯇꯝꯒꯗꯤ
ꯎꯝ
ꯄꯨꯡꯃꯥꯏ ꯄꯨꯡꯃꯥꯏ ꯑꯃ ꯈꯦꯠꯅꯕꯩ ꯑꯃꯨ ꯃꯨꯛ ꯇꯧꯕꯅꯤꯅꯀꯣ ꯎꯄꯥꯏ ꯂꯩꯇꯕ ꯌꯦꯡꯗꯤ ꯌꯦꯡꯅꯤꯡꯕ ꯀꯥꯥꯡꯉꯨꯗꯗꯤ ꯎꯄꯥꯥꯏ ꯂꯩꯖꯄꯣꯠꯇꯦꯗ ꯑꯈꯣꯏꯁꯨꯅꯤ ꯁꯤꯁꯇꯔꯖꯦ ꯍꯧꯖꯤꯛ ꯀꯩ ꯍꯣꯠꯅꯔꯤꯒꯦ
ꯑꯩꯗꯤ ꯀꯩꯁꯨꯝ ꯍꯣꯠꯅꯗ꯭ꯔꯦꯗ ꯁꯨꯝ ꯌꯨꯝꯗ ꯂꯩꯔꯒ ꯐꯤ ꯀꯩ ꯁꯥꯕ ꯈꯣꯠꯄ ꯁꯨꯝ ꯇꯧꯕꯅꯦ
ꯑꯥ ꯐꯤ ꯁꯥꯕ
ꯑꯥ
ꯐꯩꯌꯦ ꯐꯤ ꯁꯥꯕꯁꯦ ꯑꯁ ꯑꯩꯅ ꯐꯤ ꯁꯥꯕ ꯀꯥꯡꯕꯨꯒꯤ ꯑꯈꯣꯏ ꯃꯅꯤꯄꯨꯔꯒꯤ ꯌꯥꯝ ꯄ꯭ꯔꯣꯃꯣꯁꯟ ꯄꯤꯕꯤꯕ ꯖꯒꯥ ꯄꯥꯝꯕ ꯑꯃ ꯂꯩ ꯑꯈꯣꯏ ꯃꯁꯦꯟꯒꯤ ꯐꯤꯁꯦ ꯑꯈꯣꯏ ꯃꯁꯦꯟ ꯉꯥꯛꯇ ꯑꯗꯨꯝ ꯂꯩꯅꯔꯥ ꯂꯩꯔꯦꯕ
ꯎꯝ
ꯄꯣꯠꯁꯦ ꯈꯤꯇꯪ ꯑꯦꯛꯁꯄꯥꯟ ꯇꯧꯊꯣꯛꯄ ꯑꯃ ꯂꯩꯇꯥꯥꯔꯒꯗꯤꯀꯣ
ꯍꫭꯏ
ꯄ꯭ꯔꯗꯛꯇꯣ ꯄ꯭ꯔꯗꯛꯁꯟ ꯂꯦꯕꯦꯜꯁꯦ ꯌꯥꯝ ꯍꯦꯟꯒꯠꯀꯗꯧꯕꯁꯦ ꯑꯩꯈꯣꯏ ꯃꯁꯦꯟ ꯈꯛꯇ ꯂꯩꯅꯔꯕꯅꯤꯅ ꯃꯃꯜꯖꯨ ꯍꯥꯏ ꯍꯥꯏꯗꯅ ꯅꯪ ꯅꯃꯥꯟꯅꯕꯤ ꯑꯃ ꯅꯠꯇ꯭ꯔꯒꯅ ꯀꯅꯥꯝꯅ ꯂꯩꯒꯦ ꯍꯥꯏꯕ ꯃꯇꯝꯗ ꯌꯥꯝ ꯀꯟꯅꯁꯨ ꯁꯣꯟꯕꯁꯨ ꯉꯝꯗ
ꯉꯝꯗꯦ ꯑꯗꯨꯗꯩꯗꯤ ꯄꯣꯠꯇꯤ ꯃꯄꯥꯟꯗꯒꯤ ꯂꯪ ꯀꯩꯀꯥꯗꯨ ꯄꯨꯁꯜꯂꯛꯄ ꯉꯥꯛꯇꯅꯤꯅ ꯇꯥꯡꯈꯠꯄꯗꯤ ꯑꯗꯨꯝ ꯍꯦꯟꯒꯠꯂꯛꯑꯦꯅ
ꯍꯣꯏ ꯑꯗꯨꯃꯥꯏꯅ ꯇꯧꯅꯕꯅꯤꯅ ꯍꯧꯖꯤꯛ ꯇꯤꯟ ꯂꯣꯏꯅꯔꯒ ꯇꯧꯕ ꯐꯥꯝꯁꯨ ꯑꯗꯨꯝ ꯂꯩꯗꯤ ꯂꯩ ꯂꯩꯇ꯭ꯔꯥ ꯑꯗꯨ ꯃꯣꯏꯁꯨ ꯄꯩꯁꯥ ꯌꯥꯝ ꯊꯥꯗꯕ ꯃꯇꯝ ꯌꯥꯝ ꯆꯪꯕꯅꯤ ꯉꯝꯗꯕꯅꯦꯕ
ꯎꯝ ꯄꯨꯁꯜꯂꯛꯄꯗꯣ ꯌꯥꯎꯗ꯭ꯔꯗꯤ ꯑꯃꯨꯛ ꯌꯥꯗꯦꯕ ꯃꯣꯏ ꯃꯣꯏꯒꯤ ꯄ꯭ꯔꯗꯛꯇꯨꯅ ꯁꯤꯖꯤꯟꯅꯕ ꯀꯣꯟꯅꯥꯗꯕ
ꯅꯣꯏ ꯄ꯭ꯔꯗꯛꯇꯨꯅ ꯍꯥꯏꯗꯤ ꯌꯥꯝ ꯄꯥꯛ ꯁꯟꯅ ꯄꯨꯊꯣꯛꯄ ꯑꯣꯏꯗꯤ ꯑꯃꯨꯛ ꯐꯕ
ꯍꯣꯏ
ꯅꯠꯇꯃꯤꯅ ꯃꯥꯅ ꯁꯝꯅ ꯍꯥꯏꯔꯕꯗ ꯂꯝ ꯑꯃꯛꯈꯇꯒꯤ ꯁꯄ꯭ꯂꯥꯏ ꯉꯝꯕ ꯑꯗꯥꯏꯅ ꯇꯧꯋꯦ ꯃꫭꯏꯒꯤ ꯐꯤ ꯁꯥꯟꯅꯩꯗꯤ ꯑꯗꯨꯝ ꯃꯅꯤꯄꯨꯔ ꯃꯐꯝ ꯑꯌꯥꯝꯕ ꯑꯗꯨꯝ ꯁꯥꯟꯅꯩꯗꯅ
ꯎꯝ ꯀꯔꯤ ꯀꯔꯤ ꯐꯤꯅ ꯄꯥꯏꯒꯦ ꯀꯩꯅꯣꯗꯤ‌ ꯁꯤꯁꯇꯔ
ꯀꯩꯅꯣ ꯁꯥꯏꯅꯦ ꯔꯥꯅꯤ ꯃꯨꯀꯥ ꯁꯥꯏꯅꯦ
ꯔꯥꯅꯤ ꯃꯨꯒꯥ ꯑꯇꯥꯡꯕ ꯑꯇꯥꯡꯕꯅꯤꯅꯦ
ꯍꯣꯏ ꯑꯗꯨꯝ ꯇꯥꯡꯕ ꯍꯥꯏꯗꯣꯏꯅꯦ ꯇꯥꯡꯕ ꯇꯥꯡꯕ ꯆꯤꯡꯗꯣꯏꯅꯦ ꯍꯥꯏꯗꯤ ꯃꯅꯤ ꯄꯨꯔꯒꯤ ꯑꯣꯏꯅꯗꯤ ꯔꯥꯅꯤꯒꯨꯝꯕ ꯃꯨꯀꯥꯒꯨꯝꯕꯗꯤ ꯇꯥꯡꯉꯤꯗꯅ ꯂꯨꯍꯣꯡꯕ ꯍꯥꯏꯔꯣ ꯂꯨꯍꯣꯡꯕ ꯑꯝꯗꯖꯨ ꯆꯪꯗꯕ ꯌꯥꯗ꯭ꯔꯦ
ꯏꯃꯥꯟꯅꯕ ꯑꯃ ꯃꯥꯒꯤ ꯃꯃꯥꯗꯣ ꯃꯣꯏꯒꯤ ꯈꯨ꯭ꯔꯈꯨꯜꯒꯤ ꯃꯨꯒꯥ ꯍꯥꯏꯅ ꯑꯃ ꯂꯩꯇ꯭ꯔꯣ
ꯈꯨꯔꯈꯨꯜꯒꯤ ꯐꯤ ꯍꯥꯏꯗꯅ ꯈꯨꯔꯈꯨꯜ ꯂꯣꯝꯒꯤ ꯑꯗꯨꯝꯒꯤ ꯃꯥꯅ ꯑꯃꯨꯛ ꯃꯥꯅ ꯁꯤꯅꯤꯌꯔ ꯀꯥꯔꯦ ꯃꯥꯒꯤ ꯃꯈꯥꯗ ꯃꯣꯏ ꯇꯔꯥ ꯀꯨꯟꯒ ꯊꯕꯛ ꯑꯗꯨꯝ ꯁꯨꯔꯒꯀꯣ
ꯎꯝ
ꯃꯣꯏ ꯐꯪꯉꯒ ꯑꯗꯨꯝ ꯀꯜꯆꯔꯒꯤ ꯑꯣꯏꯕ ꯄꯣꯠ ꯑꯗꯨꯝ ꯔꯤꯁ ꯔꯤꯁꯥꯔꯁ ꯇꯧꯕ ꯀꯥꯡꯕꯨꯖꯨ ꯑꯗꯨꯝ ꯂꯥꯛꯑꯒ ꯑꯗꯨꯗ ꯑꯗꯨꯝ ꯌꯦꯡꯕꯅꯦꯕ ꯃꯥꯒꯤ ꯀꯩꯅꯣꯗꯣ ꯃꯥꯒꯤ ꯊꯕꯛꯁꯤꯡꯗꯣ ꯑꯗꯨꯒ ꯃꯥꯅ ꯑꯃꯨꯛ ꯁꯨꯕꯗꯤ ꯃꯁꯥꯗꯨ ꯉꯝꯗ꯭ꯔꯦꯕꯀꯣ ꯉꯝꯕꯩꯗꯤ ꯑꯗꯨ ꯃꯥꯏ ꯃꯈꯥꯗ ꯑꯣꯖꯥ ꯍꯥꯏꯗꯤ ꯁꯥꯇ꯭ꯔ ꯃꯌꯥꯝꯕꯨꯗꯤ ꯂꯥꯛꯑꯒ ꯂꯥꯛꯑ ꯁꯨꯨ ꯈꯣ ꯇꯧꯔꯤ ꯇꯩ ꯇꯧꯔꯤ ꯑꯗꯨ ꯃꯥꯒꯤꯁꯨ ꯆꯥꯎꯈꯠꯇ꯭ꯔꯤꯁꯤ ꯆꯥꯎꯈꯠꯄ ꯍꯥꯏꯗꯤ ꯃꯣꯏ ꯑꯗ꯭ꯋꯥꯏꯗꯕꯨꯗꯤ ꯃꯥ ꯃꯃꯤꯡ ꯐꯥꯎꯔꯦ ꯐꯔꯦ ꯑꯗꯣ ꯃꯥꯁ ꯄ꯭ꯔꯗꯛꯁꯟ ꯉꯝꯗꯕꯁꯦ ꯄꯣꯠꯇꯣ
ꯍꯣꯏ ꯑꯗꯨꯅꯦ
ꯗꯤꯃꯥꯟ ꯋꯥꯠꯄꯁꯦ ꯃꯔꯝꯗꯤ ꯑꯩꯈꯣꯏ ꯑꯩꯈꯣꯏ ꯃꯁꯦꯟꯒꯤꯗꯤ ꯃꯩꯇꯩ ꯃꯁꯦꯡꯒꯤꯗꯤ ꯑꯗꯨꯝ ꯂꯣꯏꯅꯈ꯭ꯔꯅꯦꯕ ꯄꯥꯞ ꯑꯗꯨꯒ ꯆꯤꯡꯗꯁꯨ ꯑꯃꯅꯤ ꯃꯉꯥ ꯂꯩꯗꯣꯏꯁꯦ ꯊꯣꯏꯅ ꯐꯖꯅ ꯏꯟꯒꯦ ꯈꯣꯠꯀꯦ ꯍꯥꯏꯕꯒꯤ ꯂꯩꯕꯗꯨ ꯑꯦꯁꯄꯥꯟ ꯇꯧꯊꯣꯛꯇꯕꯅꯤꯅꯀꯣ
ꯎꯝ ꯃꯥꯅꯦ
ꯑꯗꯨꯗꯨꯅ ꯑꯗꯨꯝ ꯁꯔꯀꯨꯂꯦꯠ ꯇꯧꯕꯗ ꯁ꯭ꯋꯥꯏꯗ ꯑꯗꯨꯝ ꯂꯣꯏꯁꯤꯟꯕꯤꯅꯦꯕ ꯃꯅꯤꯄꯨꯔ ꯃꯅꯨꯡꯗ ꯑꯗꯨꯝ
ꯑꯗꯨꯒꯤ ꯃꯣꯏ ꯑꯥ ꯃꯣꯏꯒꯤ ꯈꯨꯈꯨꯜꯂꯣꯒꯤ ꯃꯨꯒꯥꯥ ꯆꯤꯡꯕ ꯈꯣꯠꯄꯗꯣ
ꯎꯝ
ꯑꯗꯨꯗꯨꯅ ꯍꯧꯖꯤꯛꯀꯤ ꯃꯨꯀꯥꯗꯪꯒꯤ ꯇꯣꯉꯥꯟꯅ ꯑꯃꯨꯛ ꯂꯩꯒ꯭ꯔꯦꯕ ꯑꯗꯩ ꯔꯥꯅꯤ ꯒꯤ ꯂꯪꯒꯤꯗꯩꯗꯨꯠ ꯑꯗꯨꯗꯩ ꯆꯤꯡꯅꯗꯦ ꯆꯤꯡꯅꯗꯦꯕ ꯑꯗꯨꯗꯨꯅ ꯑꯁꯣꯝꯗꯪ ꯄꯨꯁꯜꯂꯛꯄ ꯄꯣꯠ ꯉꯥꯛ ꯑꯣꯏꯕ
ꯑꯣ
ꯑꯗꯨꯗꯨꯒꯤ
ꯎꯝ
ꯈꯪꯗꯦꯗ ꯄꯣꯠ ꯑꯗꯨ ꯁꯤꯗꯖꯨ ꯑꯃꯥꯏꯅ ꯁꯨꯡꯖꯕ ꯍꯥꯏ ꯂꯪ ꯆꯤꯡꯖꯕ ꯈꯣꯠ ꯆꯥꯕꯗꯣ ꯑꯗꯨ ꯉꯝ ꯇꯥꯔꯗꯤ ꯁꯥꯕ ꯃꯤꯗꯖꯨ ꯑꯩꯈꯣꯏ ꯁꯤꯗꯒꯤ ꯄꯣꯠ ꯑꯣꯏꯇ꯭ꯔꯥꯗꯤ ꯗꯨꯝ ꯃꯃꯟꯗꯤ ꯈꯔꯗꯤ ꯑꯗꯨꯝ ꯇꯥꯊꯔꯛꯀꯅꯤ ꯅꯠꯇ꯭ꯔꯥ ꯔꯣꯇꯦꯁꯟ ꯆ꯭ꯥꯔꯁ ꯌꯥꯎꯗ꯭ꯔꯗꯤ
ꯃꯥꯅꯦ ꯄꯣꯠꯇꯤ ꯃꯃꯟꯗꯨꯅ ꯇꯥꯡꯉꯗꯤ ꯐꯤ ꯃꯟꯖꯨ ꯗꯨꯝ ꯇꯥꯡ ꯌꯣꯜꯂꯀꯥꯟ ꯎꯄꯥꯏ ꯂꯩꯇꯦ
ꯑꯗꯩꯗꯤ ꯍꯧꯖꯤꯛꯇꯤ ꯃꯇꯝꯖꯦꯃꯨꯛ ꯏꯔꯥꯡ ꯃꯨꯛ ꯀꯩꯌꯣ ꯇꯧꯅꯒꯤꯞꯅꯤꯅ ꯋꯥꯅꯩꯗꯅ ꯑꯗꯨ
ꯑꯥ
ꯋꯥꯅꯕꯅꯤꯅ ꯃꯃꯟ ꯌꯥꯝ ꯀꯟꯅ ꯍꯦꯟꯀꯠꯂ ꯌꯣꯜꯂꯨꯕꯖꯨ ꯌꯥꯗꯕ ꯑꯗꯩ ꯁꯣꯠꯇ ꯁꯣꯝꯗꯗꯤ ꯃꯥꯒꯤ ꯃꯦꯇꯔꯦꯁꯇꯨꯗꯤ ꯃꯃꯟꯗꯤ ꯗꯨꯝ ꯍꯦꯟꯒꯠꯂꯛꯑꯦꯗꯣ
ꯑꯥ
ꯍꯧꯖꯤꯛ ꯍꯧꯖꯤꯛꯃꯛꯇꯗ ꯃꯨꯛ ꯂꯝꯕꯤ ꯆꯠꯄ ꯌꯥꯏ ꯌꯥꯗꯦ ꯇꯧꯔꯝ ꯄꯣꯠꯇꯣ ꯐꯪꯕ ꯐꯪꯗꯕ ꯑꯃꯛ ꯂꯩꯏꯅꯦꯕ
ꯃꯥꯅꯦ ꯃꯔꯛꯇ ꯆꯠꯄ ꯈꯣꯠꯄ ꯂꯩꯒꯞ ꯒꯥꯔꯤꯅ ꯂꯥꯛꯇ ꯇ꯭ꯥꯔꯗꯤ ꯑꯃꯨ ꯄꯣꯠꯁꯨ ꯐꯪꯅꯗꯨꯏꯅꯤꯗꯣ
ꯎꯝ
ꯐꯗꯤꯒꯨꯝꯕ ꯐꯗꯤꯒꯨꯝꯕ ꯈꯨꯠ ꯐꯗꯤ ꯈꯨꯗꯩꯒꯨꯝꯕꯗꯤ ꯁꯥꯕ꯭ꯔ
ꯑꯗꯨꯗꯤ ꯍꯥ ꯑꯩ ꯑꯩꯅꯗꯤ ꯁꯥꯗ꯭ꯔꯤ ꯁꯥꯗ꯭ꯔꯤ ꯍꯥꯏꯗꯤ ꯑꯩ ꯁꯤꯖꯦ ꯑꯗꯨꯝ ꯁꯥ ꯁꯥꯔꯛꯄ ꯐꯅꯥꯌꯥꯝ ꯀꯨꯏꯔꯦꯕ
ꯑꯥ
ꯑꯗꯩ ꯑꯗꯨ ꯁꯤꯅꯖꯨ ꯄ꯭ꯔꯣꯐꯤꯠꯇꯨ ꯈꯤꯇꯪꯗꯤ ꯂꯩꯕ ꯍꯥꯏꯇꯥꯔꯦ ꯑꯗꯨꯗꯨꯒꯤ
ꯁꯤ ꯗꯨꯝ
ꯐꯗꯤ ꯈꯨꯗꯩ ꯈꯔ ꯗ꯭ꯔꯀꯥ ꯇꯥꯌꯦꯅ ꯇꯧꯅꯤ
ꯂꯩ ꯑꯗꯨꯝ ꯁꯥꯟꯅꯕꯕꯨꯗꯤ ꯑꯗꯨ ꯑꯗꯨꯗꯨꯅ ꯃꯣꯏꯅ ꯃꯨꯛ ꯊꯨꯅ ꯁꯥꯔꯒ ꯑꯃꯨꯛ ꯑ ꯊꯨꯅ ꯀꯩ ꯀꯩ ꯍꯥꯏꯅꯤ ꯄꯩꯁꯥ ꯑꯣꯟꯊꯣꯛꯄꯗꯣ ꯑꯗꯨꯗꯨꯅ ꯊꯨꯕ ꯍꯥꯏꯇꯥꯔꯦ ꯑꯗꯣ ꯄꯣꯠꯇꯤ ꯍꯣꯡꯉꯤꯗꯅ
ꯄꯣꯠꯄꯨꯗꯤ ꯌꯥꯝ ꯈꯔ ꯍꯣꯡꯉ ꯃꯨꯉ ꯅꯨꯡꯉꯥ ꯑꯗꯨ ꯃꯥꯟꯗ꯭ꯔꯦ
ꯑꯗꯨꯗꯨꯒꯤ ꯁꯗꯕ
ꯃꯥꯥꯏꯅ ꯖꯒꯥ ꯖꯒꯥꯅꯤꯗ ꯅꯣꯏ ꯅꯣꯏ ꯃꯐꯝ ꯑꯥ
ꯍꯣꯏ ꯑꯌꯥꯝꯕꯅ ꯑꯗꯨꯝ ꯀꯩꯅꯣꯒꯨꯝꯕꯗꯤ ꯁꯥꯟꯅꯩꯌꯦꯕꯀꯣ ꯈꯣꯏ ꯈꯨꯗꯩ ꯒꯨꯝꯕ ꯑꯗꯒꯤ ꯗꯦꯂꯤ ꯌꯨꯁ ꯇꯧꯅꯕ ꯐꯅꯦꯛꯀꯨꯝꯕ ꯁꯥꯟꯅꯕꯗꯣ ꯑꯗꯨꯝꯕꯗꯤ ꯌꯥꯝ ꯁꯥꯟꯅꯩꯌꯦ ꯎꯝ ꯐꯥꯗꯤ ꯀꯩꯀꯥꯒꯨꯝꯕꯗꯤ ꯁꯥꯟꯅꯗꯕ ꯃꯐꯝ ꯃꯐꯝ ꯂꯩꯕꯅꯦ ꯁꯥꯟꯅꯕ ꯍꯥꯏꯗꯤ ꯐꯤ ꯑꯃꯥ ꯑꯃꯥ ꯈꯨꯗꯩ ꯉꯥꯛꯇ ꯁꯥꯕ ꯂꯝ ꯑꯗꯩ ꯔꯥꯅꯤ ꯐꯤ ꯉꯥꯛꯇ ꯁꯥꯕ ꯃꯨꯀꯥ ꯉꯥꯛ ꯇꯥ ꯁꯥꯕ ꯑꯗꯨꯝ ꯃꯐꯝ ꯂꯩꯅꯩꯌꯦꯕ ꯑꯗꯨꯝ ꯑꯌꯥꯝꯕꯅ
ꯑꯥ
ꯅꯣꯏꯔꯣꯝꯗꯗꯤ ꯐꯤ ꯅꯨꯡ ꯀꯩ ꯁꯥꯕꯗꯤ ꯀꯌꯥ ꯇꯧꯅꯗꯕ꯭ꯔꯣ
ꯁꯥꯏ ꯑꯗꯨꯝ ꯑꯩꯈꯣꯏ ꯊꯪꯅꯕ ꯑꯩꯈꯣꯏ ꯅꯤꯅꯦ ꯍꯣꯏꯖꯨ ꯎꯝ ꯁꯥꯏ ꯑꯃꯥꯅꯤ ꯑꯩꯈꯣꯏ ꯂꯩꯀꯥꯏ ꯑꯩꯈꯣꯏ ꯌꯨꯝ ꯊꯪꯅꯕ ꯑꯃꯥ ꯑꯅꯤ ꯑꯍꯨꯝꯃꯨꯛꯇꯤ ꯑꯗꯨꯝ ꯁꯥꯏ ꯃꯣꯏꯁꯨ ꯀꯣꯏ ꯐꯤ ꯁꯥꯏꯅꫭꯗꯤ ꯃꯨꯟꯅꯕꯨꯗꯤ ꯍꯪꯉꯨꯗ꯭ꯔꯦ꯫ ꯑꯃꯅ ꯐꯅꯦꯛꯄꯨꯗꯤ ꯑꯗꯨꯝ ꯁꯥꯕꯅꯦ ꯑꯃꯅ ꯑꯃꯨꯛ ꯑꯃꯗꯨꯗꯤ
ꯑꯉꯥꯡꯁꯤꯡꯁꯦ ꯍꯧꯖꯤꯛ ꯍꯧꯖꯤꯛ ꯑꯩꯈꯣꯏ ꯖꯦꯅꯦꯔꯦꯁꯟꯁꯤꯗꯩꯗꯤ ꯐꯤꯒꯁꯤ ꯀꯌꯥ ꯁꯥꯟꯅꯗ꯭ꯔꯦꯅꯦ
ꯑꯍꯥꯟ ꯒꯨꯝꯕꯅ ꯑꯌꯥꯝꯕ ꯂꯣꯏ ꯁꯥꯟꯅꯔꯦ
ꯎꯝ ꯑꯍꯥꯟꯅ ꯑꯅꯝꯕ ꯑꯣꯏ ꯑꯩꯈꯣꯏ ꯁ꯭ꯋꯥꯏꯁꯤꯁꯨ ꯑꯩꯈꯣꯏꯗꯒꯤ ꯆꯍꯤ ꯃꯉꯥ ꯇꯔꯥꯃꯨꯛ ꯍꯟꯕ ꯀꯥꯡꯒꯨ ꯉꯥꯛꯇꯅꯤ
ꯑꯗꯨꯅꯤ ꯁꯥꯟꯅꯗ꯭ꯔꯦꯕ ꯑꯩ ꯂꯥꯏꯔꯤꯛ ꯇꯝꯃꯒ ꯊꯕꯛ ꯀꯩꯀꯥ ꯇꯣꯡꯕꯔꯣꯝꯗ ꯑꯣꯏꯅ ꯃꯥꯏ ꯂꯣꯏ ꯑꯣꯟꯖꯟꯅ ꯂꯩꯈ꯭ꯔꯦ꯫
ꯃꯥꯅꯦ ꯉꯁꯥꯏꯒꯤ ꯄꯣꯠꯇꯣ ꯄꯩꯁꯥꯗꯨꯗꯪ ꯐꯖꯅ ꯇꯥꯟꯐꯝꯗꯣ ꯅꯨꯡꯉꯥꯏꯇꯥꯥꯔꯒꯗꯤꯀꯣ
ꯎꯝ꯫
ꯄꯣꯠꯇꯨ ꯁꯤꯠꯇꯕꯩꯅꯦꯕ ꯁꯤꯠꯇꯕ ꯍꯥꯏꯗꯤ ꯄꯣꯠꯇꯨ ꯌꯥꯝ ꯊꯤꯅ ꯑꯦꯛꯁꯄꯥꯟ ꯇꯧꯊꯣꯛꯇꯕꯒꯤꯅꯦꯕ ꯇꯧꯊꯣꯛꯄ ꯉꯝ ꯇꯥꯔꯒꯗꯤ ꯃꯤꯗꯨ ꯑꯗꯨꯝ ꯂꯩꯗꯧꯕ
ꯂꯩꯗꯣꯏꯅꯤ
ꯑꯗꯨꯗꯨꯅ ꯁꯥꯕ ꯃꯁꯤꯡꯁꯨ ꯋꯥꯠꯂꯦ ꯄꯣꯠꯁꯨ ꯋꯥꯠꯂꯦ ꯂꯩꯅꯕ ꯃꯤꯁꯨ ꯋꯥꯂꯛ ꯀꯥꯟꯅ ꯎꯄꯥꯏ ꯂꯩꯇꯕ ꯆꯞꯄ ꯂꯩ ꯇꯧꯔꯦꯅꯦ ꯫
ꯎꯝ ꯍꯣꯏ
ꯎꯝ꯫ ꯀꯩꯁꯨ ꯀꯥꯏꯗꯦꯗ ꯇꯧꯔꯤ ꯄꯣꯠꯇꯣ ꯑꯗꯨꯝ ꯇꯧꯕꯗ ꯃꯤꯅ ꯑꯗꯨꯝ ꯑꯦ ꯃꯥꯏꯗꯨ ꯐꯕꯅꯦ ꯈꯣꯠꯄꯅꯦ ꯍꯥꯏꯇꯥꯔꯒꯗꯤ ꯑꯣꯔꯗꯔꯗꯤ ꯑꯗꯨꯝ ꯂꯥꯛꯄ ꯄꯥꯅꯤꯗ ꯆꯨꯝꯅ ꯁꯨꯝ ꯈꯪꯕꯤ ꯇꯥꯔ
ꯄꯣꯠꯇꯣ ꯁꯨꯝ ꯁꯥꯕꯗꯣ ꯀ꯭ꯋꯥꯂꯤꯇꯤ ꯂꯩꯕ ꯑꯗꯥꯒꯤ ꯃꯈꯨꯠ ꯐꯖꯕ